ꯆꯥꯛ ꯏꯁꯤꯡ ꯎꯅꯔꯦꯕ ꯕꯗꯔ
ꯆꯥꯛ ꯀꯩ ꯀꯩ ꯃꯊꯦꯟ ꯍꯣꯠꯅꯔꯒꯦ
ꯑꯃ ꯀꯪꯅ ꯉꯥꯎꯈ꯭ꯔꯦ
ꯀꯪꯅ ꯉꯧꯕꯤꯗꯣ
ꯌꯥ
ꯀꯪꯅ ꯉꯧꯕꯤꯗꯨ ꯅꯣꯏꯒꯤ
ꯏꯌꯥꯝꯕ ꯊꯕꯛ ꯆꯠ ꯆꯠꯈꯤꯕꯔꯣ꯫
ꯆꯠꯇꯦꯗꯥ
ꯎꯝ ꯆꯠꯂꯣꯏ ꯍꯥꯏꯕ꯭ꯔꯣ
ꯆꯠꯇꯣꯏ ꯑꯣꯏꯔꯝꯅꯤ꯫
ꯑꯦꯛꯖꯥꯝ ꯑꯃꯨꯛ ꯍꯧꯗꯨ ꯍꯧ ꯇꯧꯈ꯭ꯔꯕꯣ ꯅꯣꯏꯒꯤ
ꯎꯝ ꯃꯊꯪ ꯗꯦꯠ ꯇꯨꯌꯦꯜꯞꯇ
ꯑꯦꯛꯖꯥꯝꯗꯩ ꯄ꯭ꯔꯦꯛꯇꯤꯀꯦꯜꯅ ꯍꯥꯟꯕꯔꯕ
ꯍꯥꯟꯗꯦꯗꯥ
ꯀꯝ ꯀꯥꯟꯒꯤ ꯄꯔꯦꯛꯇꯤꯀꯦꯜꯅꯣ
ꯁꯤꯕꯨꯗꯤ ꯄ꯭ꯔꯦꯛꯇꯤꯀꯦꯜꯁꯤꯕꯨꯗꯤ ꯑꯦꯛꯖꯥꯝ ꯂꯣꯏꯔꯒ ꯊꯥ ꯃꯨꯛ ꯂꯣꯏꯔꯒ ꯇꯧꯕꯨꯗꯤ ꯇꯧꯋꯦꯕ
ꯎꯝ
ꯑꯗꯨ ꯑꯣꯢꯁꯨ ꯄꯔꯦꯛꯇꯤꯀꯦꯜꯖꯤ ꯍꯥꯟꯅ ꯈꯣꯠꯇ꯭ꯔꯒꯗꯤ ꯃꯥꯛ ꯐꯪꯗꯕ ꯍꯥꯏꯇꯥꯏ ꯃꯥꯔꯛ ꯐꯨꯜ ꯄꯤꯗꯦꯕ ꯏꯅꯥꯎ
ꯃꯔꯣꯏ꯫
ꯅꯌꯝꯕ ꯑꯩꯈꯣꯏꯅ ꯇꯧꯔꯤꯁꯦ ꯍꯥ
ꯌꯨꯝꯗ ꯀꯨꯝꯃꯔꯣꯏꯗ꯭ꯔꯣ
ꯌꯨꯝꯁꯦ ꯀꯨꯝꯒꯤꯔꯣꯏ ꯍꯟꯗꯛ ꯊꯥ ꯑꯃꯅꯤ ꯑꯁꯤꯗꯤ ꯌꯨꯝ ꯀꯨꯝꯗꯕꯤꯗ ꯒ꯭ꯌꯥꯟ ꯇꯥꯅ ꯍꯥꯏꯐꯦꯠꯇ ꯂꯩꯒꯦ ꯑꯦꯛꯖꯥꯝ ꯂꯣꯏꯔ ꯀꯨꯝꯕ꯭ꯔꯥ ꯈꯣꯠꯄ꯭ꯔꯗꯤ ꯒ꯭ꯌꯥꯟ ꯇꯥꯗꯦ ꯇꯝꯕ ꯉꯝꯗꯦ
ꯑꯗꯥꯏ ꯗ ꯑꯗꯨꯝ ꯂꯩꯔꯒꯦꯕ
ꯏꯁꯩꯇꯥꯥꯗ꯭ꯔꯣ
ꯍꯨꯝ
ꯏꯁꯩ ꯇꯥꯗ꯭ꯔꯣ ꯑꯩꯈꯣꯏ ꯁꯤꯗ ꯏꯁꯩ ꯑꯩꯈꯣꯏ ꯁꯤꯗ ꯏꯁꯩ ꯇꯧꯔꯤꯅꯦ
ꯅꯣꯏ ꯔꯦꯟꯗ ꯏꯁꯩ ꯇꯧꯔꯤꯌꯦ ꯀꯔꯝꯕ ꯏꯁꯩ
ꯏꯁꯩ ꯇꯧꯔꯤ
ꯑꯣꯟꯖꯟ ꯑꯣꯟꯖꯟ ꯁꯛꯅꯔꯦ ꯍꯩꯕ ꯍꯩꯇꯕ
ꯋꯥꯔꯤꯅꯤꯅꯦ
ꯀꯌꯥ
ꯅꯣꯏ ꯃꯁꯦꯟ ꯄꯨꯛꯁꯠ ꯁꯥꯟꯅꯔꯥ ꯍꯥꯏꯕ ꯁꯛꯅꯩꯔꯕ
ꯌꯦꯁ ꯌꯦꯁ
ꯌꯥꯝꯅ ꯋꯥꯔꯕ ꯇꯥꯟꯖꯥꯁꯤꯗ ꯋꯥꯔꯛꯂꯦ ꯍꯥꯏꯕ ꯀꯥꯡꯕꯨꯗꯨꯅꯤ ꯅꯣꯏꯁꯦ
ꯃꯥꯅꯦ ꯕꯔꯗꯔ
ꯑꯦꯝꯕ ꯁꯦꯅꯟꯖꯤꯠ ꯁꯤ ꯌꯥꯎꯕ꯭ꯔꯥ
ꯗꯤ ꯌꯥꯎꯗꯦ ꯃꯥꯗꯤ
ꯃꯥꯗꯤ ꯁꯤꯡꯒꯔꯗꯤ ꯑꯣꯏꯗ꯭ꯔꯦꯕ
ꯁꯤꯡꯒꯔ ꯅꯠꯇꯦ
ꯏꯌꯥꯝꯕ ꯁꯥꯏ ꯂꯋꯥꯏꯗ ꯊꯣꯡꯕ ꯃꯥꯏꯔꯦꯟꯗꯤ ꯍꯥꯎꯋꯦ ꯗꯋꯥꯏꯗ ꯊꯣꯡꯕꯗꯤ ꯍꯥꯎꯇꯦꯗ
ꯏꯁ ꯍꯥꯎꯏꯍꯦ ꯊꯥ ꯊꯣꯡꯅꯔꯝꯃꯦ ꯇꯥꯔꯣꯅꯥꯟꯗꯣꯅ ꯆꯥꯔꯦ
ꯑꯥ
ꯕꯔ꯭ꯗꯔ
ꯇꯟꯒ ꯇꯧꯔꯒ ꯆꯥꯏ ꯉꯥꯔꯥꯡ ꯑꯁ ꯀꯌꯥꯗꯤ ꯍꯧꯔꯦ ꯈꯣꯏꯊꯨꯝꯅꯔꯅ
ꯎꯝ ꯑꯣꯀꯦ
ꯎꯝ ꯁꯕꯔ ꯕꯦꯔꯥ ꯀꯥꯏꯔꯤꯔꯥ ꯈꯪꯗꯦ ꯒꯦꯝꯖꯦ ꯂꯣꯏꯅ ꯒꯦꯝ ꯃꯅꯨꯡ ꯀꯩꯅ ꯇꯧꯔꯦ ꯃꯣꯏ ꯃꯣꯏꯁꯦ ꯇꯤꯝꯖꯦ ꯑ ꯑ ꯇꯨꯃꯤꯟ ꯇꯨꯃꯤꯟ ꯂꯩꯔꯦ
ꯀꯔꯤ
ꯑꯩ ꯇꯤꯗꯤꯑꯦꯝ ꯀꯥꯞꯄꯤꯕ ꯁꯥꯕꯔ ꯕꯦꯔꯥ ꯀꯥꯏꯔꯦꯔꯥ ꯃꯦ ꯃꯣꯏ ꯃꯤꯁꯤꯡꯁꯦ ꯑꯥ ꯕꯦꯁꯇ ꯇꯨꯃꯤꯟ ꯇꯨꯃꯤꯟ ꯂꯩꯌꯦ
ꯗꯨꯀꯥꯟ ꯆꯠꯅꯈꯤꯕ ꯑꯣꯏꯔꯝꯅꯤ
ꯀꯥꯞꯄꯦ ꯀꯥꯞꯄꯦ ꯎꯝ ꯂꯨꯝꯃ ꯂꯨꯝꯃ ꯂꯩꯁꯜꯂꯛꯏꯁꯤꯕꯣ ꯗꯤ ꯄꯤꯒ ꯄꯥꯏꯔ ꯂꯨꯝꯃꯤꯅꯤ
ꯐ
ꯁꯤ ꯀꯣꯜ ꯀꯨꯜ ꯂꯣꯏꯁꯜꯂꯗꯤ ꯌꯥꯔꯦ
ꯅꯪꯗꯤ ꯋꯥꯠꯂꯝꯈꯤꯅꯤꯅꯦ
ꯍꯨꯝ
ꯅꯪ ꯋꯥꯠꯂꯝꯒꯤꯅꯤꯕ
ꯋꯥꯠꯂꯤꯌꯦ ꯁꯤ ꯁꯤ ꯃꯥꯄꯟ ꯁꯨꯔꯦ ꯑꯁꯤ ꯀꯨꯟ ꯁꯨꯗꯣꯛꯑꯅꯤ ꯀꯩꯅꯣ ꯏꯃꯥꯟꯅꯕ ꯀꯧꯊꯣꯛꯂꯒ
ꯅꯩꯈꯥꯏꯔꯣ ꯅꯩꯈꯥꯏꯔꯣ
ꯃꯣꯕꯥꯏꯜ ꯂꯦꯖꯦꯟ ꯖꯦꯔ ꯀꯩꯅꯣꯝ ꯁꯥꯟꯅꯔ ꯂꯣꯏꯔꯦ ꯀꯧꯊꯣꯛꯑꯣ ꯅꯠꯇ꯭ꯔꯁꯨ ꯀꯧꯊꯣꯛꯑꯒ ꯑꯣꯏꯁꯨ ꯌꯥꯔꯦ ꯑꯩꯒꯤꯅꯤ ꯉꯥꯅꯨ ꯁꯦꯠꯊꯔꯨꯒꯦꯍꯦ ꯕꯥ꯭ꯔꯗ꯭ꯥꯔ
ꯎꯝ
ꯑꯩꯩꯅ ꯉꯥꯅꯨ ꯊꯣꯡꯕꯒꯤ ꯄꯥꯔꯇꯤ ꯑꯃ ꯂꯩꯑ
ꯁꯤ
ꯑꯗꯨꯅꯦ ꯉꯅꯨ ꯀꯦꯖꯤ ꯑꯅꯨ ꯀꯦꯖꯤꯅꯤ ꯏꯐꯨ ꯊꯣꯡꯃꯩ ꯄꯥꯇꯤ ꯑꯃ ꯂꯩꯌꯦ
ꯀꯣꯆꯦ ꯍꯣꯏꯒꯤ ꯑꯃ ꯃꯣꯏ ꯣꯡꯃ꯭ꯔꯨꯞ ꯇꯧꯕꯒꯤ
ꯍꯝ
ꯉꯥꯅꯨ ꯀꯦꯖꯤ ꯅꯤꯐꯨ ꯑ ꯉꯅꯨ ꯊꯣꯡꯉ ꯄꯤꯖ ꯑꯗꯨꯗꯨꯕꯥꯏ ꯇꯥꯏ ꯃꯔꯨꯞ ꯌꯥꯎꯕ ꯀꯗ
ꯅꯪꯅꯔꯕ ꯊꯣꯡꯗ꯭ꯣꯏꯁꯦ
ꯊꯣꯡꯉꯣꯍꯦ ꯑ ꯑꯅꯨ ꯀꯦꯖꯤ ꯅꯤꯐꯨꯗꯣ ꯑꯩꯅ ꯂꯣꯏ ꯊꯣꯡꯉꯗꯤ ꯁꯣꯏꯅꯔꯣꯏꯗ꯭ꯔꯣ
ꯑꯗꯨꯒ ꯅꯥꯟꯅ ꯉꯥꯎꯔꯒ ꯄꯤꯖꯕꯩ ꯋꯥꯔꯤꯅꯤꯅ ꯃꯣꯏꯒꯤ ꯃꯔꯨꯞꯀꯤ ꯀꯥꯡꯉꯨꯗ ꯑꯗꯨꯗ ꯑꯩ ꯉꯥꯅꯨ ꯑꯃ ꯀꯩ ꯀꯩ ꯆꯠꯂꯨꯅꯤ ꯁꯔꯨꯅꯤ
ꯑꯣꯏꯣꯏꯗꯤꯅ ꯌꯦ ꯉꯇꯔꯦ ꯂꯠꯇꯅꯦ ꯌꯦꯟ ꯉꯥꯛꯇꯅꯤꯦ ꯇꯨ ꯑꯗꯨꯁꯨ ꯍꯌꯦꯡꯗꯤ
ꯑꯣ ꯎꯝ
ꯑꯣꯏ ꯁꯤꯗꯤ ꯆꯔ ꯄꯣꯁꯈꯔꯝ
ꯗꯔ ꯂꯩ ꯥꯕꯗꯔ
ꯎꯝ ꯑꯣ ꯄ ꯁꯥ ꯀꯣꯡꯩ ꯃꯍꯥꯎ ꯍꯧꯖꯤꯛꯤꯕ ꯩꯌꯥ ꯃꯅꯦꯗꯤ ꯈꯥꯎ ꯃꯔꯔꯣ
ꯌꯥꯝ ꯆꯥꯕ ꯑꯅ ꯍꯥꯏꯖꯅꯔꯅꯤ ꯌꯥꯔꯕ
ꯑꯗꯨꯒꯤ ꯅꯠꯇꯔꯦꯁꯦ ꯑ ꯑꯩ ꯑꯣꯛꯁꯤ ꯁꯦꯝꯒꯨꯝꯕ ꯃꯇꯣꯡ ꯂꯩꯔꯤ ꯆꯥꯅꯤꯡꯗꯦꯕ
ꯃꯥꯏ ꯃꯅꯨꯡꯁꯥ ꯌꯥꯎꯗꯕꯤ ꯆꯥꯅꯤꯡꯗꯦ
ꯑꯣꯏꯔꯤꯁꯦ
ꯁꯦꯡꯕꯅꯤꯅꯦꯍꯦꯛ ꯍꯥꯏꯔꯤꯁꯦ ꯕꯗꯔ ꯍꯥꯎꯇꯦꯕ ꯀꯩꯗꯧꯅꯤ ꯃꯇꯣꯡꯒꯤ ꯀꯦꯞꯁꯨꯟꯒꯤ ꯄꯨꯡꯆꯥꯥ ꯆꯥꯕꯗꯨꯗꯤ ꯐꯖꯅ ꯌꯦꯡꯁꯤꯟ ꯏꯟꯇꯦꯁꯇꯥꯟꯒꯤ ꯅꯥꯀꯟ ꯅꯞꯄꯒꯗꯣ ꯂꯧꯊꯣꯛꯑ ꯆꯥꯞꯄꯒ ꯎꯝ ꯑꯗꯨ ꯃꯍꯥꯎꯗꯨꯗꯤꯀꯣ ꯃꯅ ꯍꯟꯅ ꯈꯪꯉꯤꯕ ꯅꯠꯇ꯭ꯔꯣ
ꯑꯅꯤ ꯍꯥꯎ ꯑꯅꯤꯥꯏ
ꯂꯤꯅꯤꯚꯔꯅꯅꯨꯡꯕꯔꯒ ꯇꯨ ꯍꯥꯥꯎꯔ ꯐꯖ
ꯄꯣꯠꯇꯣ ꯐꯖꯅ ꯁꯤꯖꯤꯟꯅꯕ ꯌꯥꯏ ꯑꯦꯚ ꯋꯥꯟ
ꯋ ꯑꯣ ꯏ ꯃꯛꯇ ꯆꯤꯠꯇꯀꯨꯗꯤ
ꯑꯩꯇ ꯃꯨꯜꯂꯦꯕꯨ ꯌꯥꯝꯕꯁꯤꯗ
ꯎꯝ
ꯑꯩꯅꯧ ꯃꯨꯜꯂꯦꯨ
ꯑꯩꯅꯧꯒꯅꯨꯡ ꯅꯧꯅ ꯈꯔ ꯄꯨꯈꯠꯂꯛꯎꯅꯦ ꯕ꯭ꯔꯗꯔ ꯆꯥꯕ ꯊꯛꯄ ꯐꯪꯗ꯭ꯔꯦꯅꯦ ꯍꯌꯦꯡ ꯁꯤꯗꯗꯤ
ꯇꯦ ꯃꯨꯟꯕꯎꯔꯛꯏ ꯇꯔꯦ ꯅꯍꯥꯟ ꯑꯃ ꯇꯥꯔꯦ
ꯑꯃꯨꯟꯕꯗꯨꯗꯤ ꯄꯥꯝꯗꯦꯅꯦ ꯑꯩꯅꯧꯗꯣ ꯑꯃꯨꯟꯗꯕꯗꯨꯗꯤ ꯄꯥꯝꯃꯤ ꯎ
ꯃꯨ ꯗꯕꯖꯧ ꯀꯩꯗꯧꯗꯨ ꯅ
ꯃꯟꯕꯅꯤ ꯍꯦꯂꯦ ꯍꯋꯥ
ꯍꯣꯏ ꯑꯃꯨꯛ ꯇꯥꯛꯀꯦꯀꯣ
ꯑꯣꯀꯦ ꯑꯣꯀꯦ